ꯍꯜꯂꯣ
ꯍꯜꯂꯣ ꯒꯨꯗ ꯏꯚꯅꯤꯡ ꯇꯥꯕ꯭ꯔꯣ
ꯇꯥꯏ ꯇꯥꯏ
ꯍꯜꯂꯣ
ꯑꯥꯎ ꯇꯥꯏꯌꯦ ꯇꯥꯏꯌꯦ ꯇꯥꯔ ꯁꯨꯝ ꯂꯩꯔꯝꯃꯤꯅꯦ ꯀꯩꯝ ꯇꯧꯗꯤꯌꯦꯦ
ꯑꯣ ꯆꯥꯛ ꯏꯝꯐꯥꯜꯗ ꯂꯩꯕ꯭ꯔꯥ ꯀꯗꯥꯥꯏꯗ ꯂꯩꯒꯦ
ꯑ ꯀꯩ ꯍꯥꯏꯕꯅꯣ
ꯏꯝꯐꯥꯜꯗ ꯂꯩꯕ꯭ꯔꯥ ꯑꯥꯎꯠꯁꯥꯏꯠ ꯏꯝꯐꯥꯜꯗ ꯂꯩꯕ꯭ꯔꯥ
ꯂꯩꯌꯦ ꯂꯩꯌꯦ ꯃꯅꯤꯄꯨꯔꯗ ꯂꯩꯌꯦ
ꯀꯩꯀꯩ ꯐꯅꯅꯤꯒꯦ
ꯂꯥꯏꯔꯤꯛ ꯈꯔ ꯇꯝꯃꯤ ꯍꯥꯏꯇꯥꯔꯦꯅꯦ
ꯑꯣ
ꯃꯅꯤ ꯃꯅꯤ
ꯀꯣꯂꯦꯖ ꯀꯥꯔꯤ ꯍꯥꯏꯕ꯭ꯔꯣ ꯇꯥꯍꯧꯗ꯭ꯔꯦ ꯍꯧꯖꯤꯛꯀꯤꯗꯣ ꯁꯦꯡꯅ
ꯑꯣ ꯑꯧ ꯂꯥꯏꯔꯤꯛ ꯈꯔ ꯇꯝꯃꯤ ꯍꯥꯏꯕ
ꯕꯣꯜꯗꯤ ꯌꯦꯡꯗ꯭ꯔꯕꯣ
ꯕꯣꯜ ꯌꯦꯡꯗꯤ ꯌꯦꯡꯅꯤꯡꯉꯤ ꯀꯩꯅꯣꯗ ꯅꯣꯏ ꯌꯦꯟꯕ꯭ꯔꯥ
ꯕ ꯍꯣꯏ ꯌꯨꯝꯗꯕꯨꯗꯤ ꯑꯗꯨꯝ ꯌꯦꯡꯉꯤ ꯍꯣꯏ
ꯇꯤꯕꯤꯤꯗ
ꯑꯥꯎ ꯑꯗꯣ ꯑꯩꯗꯤ ꯀꯌꯥ ꯄꯥꯛ ꯌꯦꯡꯗꯦꯗꯪ ꯒꯣꯒꯣꯜ ꯑꯃ ꯑꯅꯤ ꯑꯗꯨꯝ ꯆꯟꯈ꯭ꯔꯦ ꯍꯥꯏꯔ ꯀꯥꯟꯗ ꯃꯇꯝ ꯌꯧꯗ꯭ꯔꯤꯉꯩꯗꯀꯣ ꯑꯗꯨꯝ ꯇꯨꯝꯃꯦ ꯍꯥꯏꯕꯗꯤ ꯑꯌꯨꯛ ꯉꯟꯇꯥꯃꯨꯛ ꯊꯕꯛ ꯆꯠꯀꯗꯕꯅꯤꯅ
ꯎꯝ ꯀꯩ ꯊꯕꯛ ꯀꯩꯗꯧꯔꯤꯒꯦ ꯅꯪꯁꯦ
ꯄꯅꯤꯡꯉꯗ
ꯑꯣ ꯑꯣꯏ
ꯀꯝꯄꯅꯤꯒꯤ ꯍꯧꯖꯤꯛꯇꯤ ꯀꯩꯗꯧꯔꯤꯒꯦ
ꯍꯥꯏꯗꯤ ꯑꯩꯔꯣ ꯍꯧꯖꯤꯛ ꯁꯨꯝ ꯂꯩꯔꯝꯕꯅꯦꯕ ꯀꯩꯗꯧꯔꯤꯒꯦ ꯅꯪꯗꯤ
ꯑꯩ ꯍꯧꯖꯤꯛ ꯀꯩꯅꯣ ꯍꯤꯡꯒꯣꯜꯗ ꯀꯩꯔꯤꯕ ꯎꯁꯣꯏ ꯍꯥꯏꯕ꯭ꯔꯥ ꯑꯗꯨ ꯆꯥꯒꯅꯤ ꯍꯥꯏꯕꯒꯤ ꯁꯤꯡ ꯃꯅꯥꯗꯣ ꯁꯤꯡꯒꯤ ꯃꯅꯥꯗꯣ ꯍꯥꯏꯕ꯭ꯔꯥ ꯑꯗꯨꯗꯣ ꯈꯔ ꯍꯦꯛꯀꯦ ꯍꯥꯏꯅ ꯆꯪꯉ ꯍꯤꯡꯒꯣꯜꯗ
ꯑꯣ ꯎꯁꯣꯏ ꯀꯩꯗꯧꯔꯒ ꯀꯥꯡꯁꯨ ꯆꯥꯗꯣꯏꯔꯣ ꯀꯩꯗꯧꯔꯦ
ꯍꯣꯏ ꯑꯗꯨꯃꯥꯏꯅ ꯈꯪꯗꯦ ꯑꯩꯁꯨ ꯒ꯭ꯌꯥꯟ ꯇꯥꯗꯦ ꯃꯩꯇꯩꯂꯣꯟꯗ ꯀꯃꯥꯏꯅ ꯍꯥꯏꯗꯣꯏꯅꯣ ꯏꯝꯐꯥꯜꯗꯕꯨꯗꯤ ꯄꯣꯛꯄꯅꯦ ꯍꯥꯏꯕꯕꯨ ꯈꯪꯗꯦꯅꯦ
ꯈꯔ ꯇꯝꯁꯤꯜꯗꯨꯣ ꯀꯩꯅꯣ ꯀꯩ ꯍꯥꯏꯒꯦꯗꯣ
ꯇꯝꯕꯁꯦ ꯃꯇꯝ ꯁꯪꯗ꯭ꯔꯦꯅꯦ ꯃꯇꯝ ꯐꯪꯗ꯭ꯔꯦꯅꯦ
ꯎꯝ
ꯉꯥꯡꯕ ꯍꯩꯔꯦ ꯁꯨꯃꯥꯏꯅ ꯇꯧꯔꯦ ꯇꯥꯕ ꯍꯩꯔꯦ ꯍꯥꯏꯔꯗꯤ ꯂꯣꯏꯔꯦ ꯍꯥꯏꯅ ꯁꯨꯝ ꯇꯧꯊꯣꯛꯄ
ꯑꯣ ꯅꯣꯏ ꯍꯧꯖꯤꯛꯇꯇꯩ ꯍꯧꯅ ꯆꯥꯛ ꯊꯣꯡꯉꯕ ꯍꯥꯏꯁꯦ
ꯑꯩꯈꯣꯏ ꯍꯣꯏ ꯆ꯭ꯔꯥꯛ ꯊꯪꯕ ꯂꯝꯝꯕꯅꯤ
ꯎꯝ ꯌꯨꯝꯗ ꯂꯩꯔꯤꯔꯣ ꯌꯣ ꯏ ꯃꯥꯅꯤꯀꯣ ꯍꯤꯡꯒꯣꯟꯜꯗ ꯍꯥꯏꯕꯅꯤꯅ
ꯎꯝ ꯐꯜ ꯂꯩ ꯉꯁꯤ ꯀꯅꯥꯒꯤ ꯄꯔꯦ ꯂꯩꯒꯦ ꯉꯁꯤ ꯀꯅꯥ ꯀꯅꯥꯈꯣꯏ ꯁꯅꯥꯅꯤꯡ ꯍꯥꯏꯒꯦ
ꯑꯩꯗꯤ ꯈꯪꯗꯦ ꯑꯩ ꯁꯨꯛꯌꯦꯡ ꯌꯦꯡꯗ꯭ꯔꯤꯌꯦ ꯑꯗꯨꯝ ꯍꯥꯏꯗꯤ ꯌꯦꯡꯗꯤ ꯌꯦꯡꯅꯤꯡꯉꯒ ꯑꯗꯨꯝ ꯁꯪ ꯗꯒꯤ ꯑꯌꯥꯝꯕꯅ ꯅꯨꯡꯗꯥꯡꯗ ꯉꯥꯛꯇꯁꯨ ꯑꯣꯏꯅ ꯇꯧꯗ꯭ꯔꯅꯦ ꯍꯥꯏꯕꯗꯤ ꯊꯦꯡꯉꯛꯑꯒ
ꯃꯥꯅꯦ ꯃꯥꯅꯦ ꯉꯁꯤ ꯅꯥꯏꯟ ꯊꯥꯔꯇꯤꯗ ꯍꯥꯏꯕ꯭ꯔꯥ ꯉꯁꯤ ꯈꯔ ꯉꯟꯕ ꯃꯥꯜꯂꯦ
ꯑꯥ ꯑꯗꯨꯗ ꯃꯣꯔꯅꯤꯡꯗ ꯂꯩꯕꯗꯨꯁꯨ ꯑꯗꯨꯝ ꯑꯌꯨꯛꯅꯤꯅ ꯊꯕꯛ ꯅꯨꯡ ꯀꯩꯀꯥ ꯇꯧꯔꯤꯉꯩꯗ ꯑꯗꯨꯝ ꯌꯦꯡꯕ ꯐꯪꯗꯕꯗꯣ ꯑꯗꯨ ꯑꯣꯏꯌꯦꯕ ꯑꯗꯣ ꯀꯩꯅꯣꯗꯤ ꯐꯣꯟꯗꯗꯤ ꯀꯩ ꯑꯦꯞꯇꯒ ꯌꯦꯡꯉꯦ ꯌꯥꯒꯦ
ꯐꯣꯟꯅ ꯑꯦꯞꯁꯇꯦ ꯀꯔꯤꯅꯣ ꯈꯪꯗꯦ ꯑꯩꯗꯤ ꯏꯃꯥꯟꯅꯕꯈꯩꯗꯤ ꯌꯦꯡ ꯂꯩꯌꯦꯦ
ꯑꯣ
ꯑꯩ ꯑꯗꯨꯒꯤ ꯑꯥꯏꯗꯤꯌꯥ ꯂꯩꯇ꯭ꯔꯦ ꯐꯣꯟꯗ ꯌꯦꯡꯕꯒꯤꯗꯨꯗꯤ
ꯎꯝ
ꯅꯣꯏ ꯅꯆꯤꯟ ꯏꯅꯥꯎ ꯀꯌꯥ ꯁꯨꯒꯦ
ꯎꯝ ꯑꯅꯤꯁ
ꯑꯣ ꯊꯨꯡꯅ ꯂꯥꯁ ꯅꯅ ꯐꯥꯔꯁ ꯑꯣ ꯂꯣꯏꯔꯦ ꯀꯥꯡꯗꯤ ꯈꯨꯌꯥ ꯑꯃ
ꯅꯣꯡ ꯆꯨꯗ꯭ꯔꯥ
ꯍꯧꯖꯤꯛ ꯍꯧꯖꯤꯛꯔꯣ
ꯎꯝ
ꯍꯧꯖꯤꯛ ꯍꯧꯖꯤꯛꯇꯤ ꯆꯨꯗꯦ
ꯀ ꯌꯥꯝ ꯍꯧꯋꯕ ꯆꯗ ꯉꯁꯥꯏꯗꯤ ꯈꯔ ꯈꯤꯛꯑꯝꯃꯦ ꯍꯧꯖꯤꯛ ꯌꯥꯝꯅ ꯀꯟꯕ ꯀꯟꯅꯗꯤ ꯅꯠꯇꯦ ꯈꯔ
ꯑꯣ ꯑꯩ ꯉꯁꯥꯏ ꯅꯝꯕꯣꯜ ꯑꯗꯨꯗꯥꯏꯋꯥꯏꯗ ꯆꯠ ꯂꯥꯛ ꯀꯀꯥꯟꯗ ꯑꯗꯥꯋꯥꯏꯗꯗꯤ ꯀꯟꯅ ꯆꯨꯨꯔꯦ ꯑꯗꯨꯒ ꯁꯤ ꯂꯥꯛꯑ ꯀꯥꯟꯗꯗꯤ ꯌꯥꯝ ꯁꯨꯗꯦ ꯈꯤꯇꯪ ꯁꯨꯏꯦ
ꯑꯣ ꯀꯩꯗꯧ ꯆꯠꯂꯣꯏꯅꯣ
ꯈꯕ ꯀꯅꯤꯅ ꯍꯞꯇꯥ ꯈꯨꯗꯤꯡꯒꯤ ꯑꯗꯨꯝ ꯅꯝꯕꯣ ꯑꯅꯤꯔꯛ ꯆꯠꯀꯅꯤ ꯑꯗꯒꯤ ꯀꯩꯧꯕ ꯀꯛꯆꯤꯡ ꯀꯛꯆꯤꯡꯁꯨ ꯄꯥꯂꯦꯜ ꯍꯥꯟꯅꯗꯤ ꯏꯔꯥꯡ ꯂꯩꯇꯕ ꯃꯠ ꯇꯝꯗꯨꯗꯤ ꯆꯨꯔꯆꯥꯟꯄꯨꯔꯒꯨꯝꯕ ꯑꯗꯨꯝ ꯆꯠꯅꯥꯔꯝꯕꯅꯦ ꯆꯨꯔꯆꯥꯟꯄꯨꯔꯗ ꯑꯗꯨꯝ ꯏꯔꯥꯡꯁꯤꯅꯥ ꯃꯔꯝ ꯑꯣꯏꯗꯨꯅ ꯈꯪꯗ꯭ꯔꯦꯅꯦ ꯑꯥ ꯂꯥꯞꯅ ꯆꯠꯄ ꯐꯪꯗ꯭꯭ꯔꯦꯅꯦ
ꯑꯩꯗꯤ ꯑꯃꯨꯛ ꯆꯠꯍꯧꯗ꯭ꯔꯦ ꯍꯥꯏꯕ ꯆꯨꯔꯆꯥꯟꯄꯨꯔ ꯀꯥꯗꯣ
ꯀꯩꯕ
ꯑꯃꯨꯛ ꯆꯠꯍꯧ ꯆꯠꯂꯛꯇ꯭ꯔꯤ ꯍꯧꯖꯤꯛꯇꯤ ꯆꯠꯄꯁꯨ ꯐꯪꯗ꯭ꯔꯦꯗꯅ ꯆꯠꯄꯁꯨ ꯌꯥꯗ꯭ꯔꯦꯗꯅ ꯏꯔꯥꯡ ꯂꯩꯕꯅꯤꯅ ꯑꯥ ꯍꯥꯟꯅ ꯌꯥꯔꯤꯀꯥꯟꯗꯁꯨ ꯍꯥꯏꯗꯤ ꯆꯠꯂꯨꯗꯥꯕ ꯂꯝ ꯑꯣꯏꯕꯗꯣ ꯑꯣꯏꯌꯦꯕ
ꯎꯝ ꯆꯨꯔꯆꯥꯟꯄꯨꯔ ꯆꯠꯇ꯭ꯔꯤꯕꯣ ꯀꯔꯤꯝꯇꯥ ꯎꯝ
ꯒꯨꯝꯕꯗꯥꯏꯗꯣ ꯍꯥꯏꯗꯤ ꯆꯠꯅꯤꯡ ꯍꯥꯏꯗꯤ ꯁꯨꯝ ꯆꯠꯅꯤꯡꯉꯤꯗꯥꯅꯀꯣ ꯆꯠꯍꯧꯗꯕꯥꯗꯣ
ꯎꯝ ꯂꯥꯏ ꯍꯔꯥꯎꯕ ꯌꯦꯡꯕ ꯊꯣꯛꯑꯣꯏꯗ꯭ꯔꯣ
ꯑꯈꯣꯏꯗꯤ ꯂꯥꯏ ꯍꯔꯥꯎꯕ ꯂꯣꯏꯈꯔꯦ ꯀꯨꯏꯔꯦ
ꯑꯣ ꯑꯩꯈꯣꯏꯗꯤ ꯁ꯭ꯋꯥꯏꯗ ꯇꯧ ꯂꯩꯅꯦ
ꯅꯣꯏ ꯌꯦꯡꯊꯣꯛꯄ꯭ꯔꯣ
ꯅꯍꯥꯟ ꯊꯣꯛꯑꯦ ꯀꯩꯅꯣꯗ ꯑꯥ ꯊꯥꯎꯒ꯭ꯔꯥꯎꯝ ꯍꯥꯏꯔ꯭ꯕꯥ
ꯎꯝ ꯎꯝ
ꯌꯥ ꯃꯔ
ꯑꯣ ꯅꯣꯏ ꯌꯨꯝꯁꯦ ꯑꯗꯨꯋꯥꯏꯗꯔꯣ
ꯅꯠꯇꯦ ꯑꯗꯨꯗꯤ ꯈꯤꯇꯪ ꯆꯠꯂꯥꯒ ꯔꯤꯝꯁ ꯍꯣꯁꯄꯤꯇꯥꯜ ꯃꯅꯥꯛꯇꯥ ꯅꯣꯏꯗꯤ ꯀꯥꯏꯋꯥꯏꯗꯅꯣ
ꯑꯩꯈꯣꯏꯗꯤ ꯏꯝꯐꯥꯜꯗꯒꯤ ꯈꯔ ꯍꯥꯏꯗꯥꯔꯒ
ꯑꯣ ꯑꯆꯠꯆꯥ ꯑꯗꯣ ꯑꯩꯈꯣꯏꯒꯤ ꯀꯩꯅꯣ ꯒ꯭ꯔꯨꯞ ꯑꯃ ꯌꯥꯎꯕꯗꯣ ꯈꯪꯕ꯭ꯔꯥ
ꯑꯥ
ꯑꯗꯨꯗꯥ ꯀꯌꯥꯝ ꯀꯨꯏꯔꯦ ꯌꯥꯎꯕꯗꯤ
ꯑꯣ ꯀꯩꯅꯣ ꯉꯁꯤ ꯈꯛꯇ ꯖꯣꯏꯟ ꯇꯧꯕꯅꯦ
ꯑꯣ ꯑꯆꯠꯆꯥ
ꯀꯨꯏꯔꯕꯣ ꯅꯣꯏꯗꯤ
ꯑꯩꯗꯤ ꯍꯣꯏ ꯈꯔ ꯀꯨꯏꯔꯦ ꯍꯥꯏꯇꯥꯔꯦ
ꯑꯥ ꯊꯥꯗꯤ ꯐꯥꯗ꯭ꯔꯤꯕꯀꯣ ꯑꯩꯅ ꯀꯩꯅꯣ ꯇꯧꯕꯗꯣ ꯑꯗꯨꯒ ꯉꯁꯤꯈꯇꯪꯗꯤ ꯖꯣꯏꯟ ꯇꯧꯕ ꯑꯣꯏꯕ
ꯎꯝ ꯑꯆꯠꯆꯥ ꯍꯣꯏ ꯐ꯭ꯔꯤ ꯂꯩꯕ ꯃꯇꯝꯗ ꯅꯠꯇ꯭ꯔꯥ ꯗꯤꯟ ꯈꯔ ꯂꯦꯡꯒꯗꯕꯅꯦ
ꯍꯣꯏ ꯍꯥꯏ ꯇꯥꯏ ꯃꯥꯅꯦ
ꯂꯣꯏꯔꯦ ꯀꯥꯡꯅ ꯆꯤꯛꯄꯁꯤꯗꯤ ꯍꯤꯡꯒꯣꯜ ꯆꯪꯉꯨꯕꯥꯕꯨ ꯍꯥꯏꯕ
ꯎꯝ ꯅꯣꯡ ꯂꯩꯕꯥꯅꯤꯅ ꯀꯥꯡꯁꯨꯦ ꯌꯥꯝ ꯍꯧꯋꯦ
ꯎꯝ ꯑꯩ ꯍꯥꯞ ꯄꯦꯟꯁꯨ ꯑꯃꯨꯛ ꯍꯥꯞꯄꯨꯕ
ꯎꯝ
ꯂꯤꯟꯗꯤ ꯈꯨꯌꯥ ꯑꯃ ꯂꯤꯟꯗꯤ ꯌꯥꯝꯃꯦꯕ
ꯍꯤꯡꯒꯣꯟꯗꯔꯥ ꯍꯥꯏꯖ
ꯍꯤꯡꯒꯣꯜ ꯃꯅꯥꯛꯇ ꯂꯧꯕꯨꯛꯁꯨ ꯂꯩꯕꯀꯣ ꯗꯨꯗ
ꯑꯣ ꯌꯨꯝ ꯂꯧꯕꯨꯛꯇ ꯂꯧꯕꯨꯛꯇꯒꯤ ꯁꯥꯒꯠꯄꯤꯗꯣ ꯑꯣꯏꯔꯤꯔꯥ
ꯍꯣꯏ ꯍꯣꯏ ꯍꯣꯏ ꯂꯧꯕꯨꯛꯀꯤ ꯅꯥꯀꯟꯗ ꯎꯝ
ꯎꯝ ꯍꯣꯏ ꯑꯗꯨꯕꯨꯗꯤ ꯈꯔ ꯇꯧꯕꯅꯦ ꯎꯆꯤꯒꯨꯝꯕ ꯀꯩꯁꯨ ꯌꯥꯝꯅ
ꯅꯍꯥꯟꯗꫭ ꯉꯥꯄꯔꯨ꯭ꯝ ꯊꯥꯛꯀꯦ ꯍꯥꯏꯅ ꯈꯣꯏꯖꯩ ꯈꯣꯏ ꯇꯦꯛꯇꯣ ꯊꯥꯛꯀꯦ ꯍꯥꯏꯅ ꯆꯪꯕꯗ ꯈꯥꯔꯧ ꯑꯆꯧꯕ ꯑꯃ ꯊꯦꯡꯅꯩ
ꯀꯥꯏꯗ
ꯂꯕꯨꯛꯇ
ꯂꯕꯨꯛꯇ ꯉꯥꯄ꯭ꯔꯨꯝ ꯂꯩꯕ꯭ꯔꯣ
ꯂꯕꯨꯛꯇ ꯍꯥꯏꯁꯦ ꯑꯩꯈꯣꯏ ꯀꯩꯅꯣ ꯇꯧꯗ꯭ꯔꯦ ꯂꯧ ꯀꯩꯅꯣ ꯇꯧꯗ꯭ꯔꯦꯕ ꯑꯗꯨꯝ ꯐ꯭ꯔꯤꯗ ꯑꯗꯨꯝ ꯂꯩꯔꯕꯅꯤꯅ ꯅꯣꯡ ꯆꯨꯔꯒꯗꯤ ꯏꯁꯤꯡ ꯇꯨꯡꯁꯤꯟꯕꯗꯣ
ꯑꯥ ꯑꯥ ꯑꯥ
ꯑꯗꯨꯅꯦꯕ ꯑꯗꯨꯗ
ꯎꯝ ꯑꯣ ꯅꯣꯏꯒꯤ ꯂꯧꯔꯣ
ꯑꯩꯈꯣꯏꯒꯤ ꯃꯤ ꯑꯅꯤ ꯍꯥꯏꯇꯥꯔꯦ
ꯂꯧ ꯅꯨꯡ ꯎꯗ꯭ꯔꯣ ꯅꯣꯏꯗꯤ
ꯍꯧꯖꯤꯛꯇꯤ ꯎꯗ꯭ꯔꯦ ꯍꯣꯏ ꯒꯥꯔꯤ ꯀꯩꯅꯣ ꯇꯧ ꯆꯪ ꯌꯥꯗ꯭ꯔꯦ ꯐꯣꯔꯁꯟꯗꫭ ꯆꯪ ꯌꯥꯗ꯭ꯔꯦ ꯂꯩꯩꯕꯥꯛꯇꯨ ꯊꯣꯠꯂꯕꯅꯤꯅꯅꯦ ꯆꯀꯥꯗꯨ ꯐꯨꯝꯕ
ꯎꯝ ꯄꯨꯠꯊꯥꯕ
ꯎꯝ ꯄꯨꯊꯕ ꯍꯥꯏꯕ ꯆꯀꯥꯗ ꯐꯨꯝꯕ ꯏꯝꯐꯥꯜꯗ ꯂꯩꯔꯛꯑꯒ ꯑꯁ ꯌꯥꯝ ꯏꯀꯥꯏꯔꯛꯏꯗ ꯑꯁꯦꯡꯕ
ꯀꯩꯁꯨ ꯀꯥꯏꯗꯦꯗ
ꯍꯣꯏ ꯍꯣꯏ ꯏꯁꯤꯡꯖꯨ ꯑꯗꯨꯝ ꯇꯨꯡꯉꯒ ꯂꯩꯕꯅꯤꯅ ꯇꯧꯕꯅꯦ
ꯎꯝ ꯎꯝ
ꯅꯣꯏ ꯊꯕꯛ ꯀꯩꯀꯥꯗꯤ ꯌꯨꯝꯗꯒꯤ ꯑꯗꯨꯝ ꯆꯠꯄ꯭ꯔꯣ ꯂꯥꯞꯄ꯭ꯔꯣ ꯅꯛ
ꯑꯩꯈꯣꯏ ꯑꯩꯈꯣꯏ ꯀꯩꯅꯣ ꯇꯧꯋꯦ ꯑꯩꯈꯣꯏꯒꯤ ꯃꯦꯅꯦꯖꯔ ꯂꯩꯀꯣ ꯃꯣꯏ ꯑꯁꯣꯝꯗ ꯀꯩꯅꯣꯗ ꯗꯤꯁꯇ꯭ꯔꯤꯕꯤ꯭ꯌꯨꯇꯔ ꯀꯩꯅꯣꯔꯣꯝꯗ ꯑ ꯀꫭꯏꯔꯦꯡꯒꯩꯔꯣꯝꯗ ꯂꯩ ꯑꯗꯥꯏꯔꯣꯝꯗ ꯑꯗꯨꯝ ꯆꯠꯂ ꯀꯩꯅꯣ ꯇꯧꯕꯅꯤꯗ ꯏꯁ ꯋꯥꯁꯦ ꯀꯔꯤ ꯀꯔꯤ ꯋꯥ ꯍꯥꯏꯔꯒꯗꯤ ꯂꯦꯡꯒꯗꯕꯅꯣ ꯈꯪꯗ꯭ꯔꯦꯗ
ꯑ ꯕꯣꯏꯗꯤ ꯏꯆꯤꯟ ꯅꯥꯎ ꯀꯌꯥ ꯁꯨꯒꯦ
ꯑꯩꯈꯣꯏ ꯏꯆꯤꯟ ꯏꯅꯥꯎ ꯎꯝ ꯅꯨꯄꯥ ꯑꯍꯨꯝ ꯅꯨꯄꯤ ꯑꯃ ꯃꯔꯤ ꯄꯨꯟꯅ
ꯑꯦ ꯀꯌꯥ ꯁꯨꯕ ꯑꯣꯏꯗꫭꯏꯅꫭ ꯑꯣ ꯅꯨꯄꯤꯅ ꯑꯍꯟ
ꯑꯥ ꯅꯨꯄꯥꯅ ꯑꯍꯟ ꯑꯗꯨ ꯃꯊꯪꯗ ꯑꯩꯈꯣꯏ ꯏꯆꯦ ꯑꯗꯨ ꯃꯊꯪꯗ ꯑꯩꯈꯣꯏ ꯌꯥꯝ ꯑꯃꯝꯃ ꯏꯌꯥꯝꯕ ꯌꯥꯏꯃ ꯍꯥꯏꯇꯥꯔꯦ ꯑꫭ ꯑꯗꯒꯤ ꯑꯩ
ꯀꯩ ꯃꯣꯏꯁꯨ ꯑꯗꯨꯝ ꯂꯩꯔꯤꯕ꯭ꯔꯣ ꯌꯨꯝꯗ ꯀꯩꯀꯩ
ꯑꯩꯈꯣꯏ ꯀꯩꯅꯣ ꯇꯧꯔꯦ ꯑ ꯑꯩꯈꯣꯏ ꯇꯥꯆꯧ ꯅꯨꯄꯤ ꯊꯤ ꯊꯤꯔꯦ ꯑꯩꯈꯣꯏ ꯏꯆꯦꯁꯨ ꯃꯌꯨꯝ ꯄꯥꯟꯈ꯭ꯔꯦ ꯑꯩꯈꯣꯏ ꯏꯌꯥꯝꯕ ꯑꯩ ꯌꯥꯏꯃ ꯅꯨꯄꯤ ꯊꯤꯗ꯭ꯔꯤ ꯑꯩ ꯅꯨꯄꯤ ꯊꯤꯔꯦ
ꯅꯪꯁꯨ ꯑꯣ ꯊꯤꯔꯦ
ꯅꯨꯄꯤ ꯊꯤꯔꯦ ꯅꯨꯄꯤ ꯊꯤꯔꯦ ꯑꯉꯥꯡ ꯂꯩꯔꯦ
ꯑꫭ ꯀꯌꯥ ꯑꯉꯥꯡ ꯀꯌꯥ ꯁꯨꯔꯒꯦ
ꯑꯉꯥꯡ ꯑꯟ ꯑꯉꯥꯡ ꯀꯌꯥ ꯁꯨꯔꯣꯝꯗꯧ ꯃꯥꯟꯒꯦ ꯒꯦꯁ ꯇꯧꯅꯦ
ꯑꯃ ꯅꯠꯇ꯭ꯔꯒ ꯑꯅꯤ
ꯑꯉꯥꯡ ꯑꯍꯨꯝ ꯁꯨꯔꯦ ꯑꯩ
ꯑꯣ ꯂꯥꯜꯂꯦ ꯑꯩꯅ ꯒꯦꯁ ꯑꯣꯏꯁꯦ
ꯑꯩꯁꯦ ꯈꯔ ꯉꯟꯅ ꯅꯨꯄꯤ ꯊꯤꯕꯀꯣ ꯆꯍꯤ ꯀꯨꯟꯃꯉꯥꯗ
ꯑꯥ
ꯀꯨꯟ ꯃꯉꯥ ꯍꯥꯏ ꯀꯨꯟꯃꯔꯤ ꯑꯗꯨꯋꯥꯏꯗ
ꯑ
ꯒ꯭ꯔꯦꯖꯨꯑꯦꯁꯟ ꯂꯣꯏꯔꯒ ꯑꯗꯨꯝ ꯉꯥꯛꯇꯪ ꯆꯍꯤ ꯑꯃ ꯑꯅꯤꯃꯨꯛ ꯂꯩꯔꯒ ꯆꯍꯤ ꯑꯟꯃꯅ ꯌꯥ ꯆ ꯆꯍꯤꯍꯤꯍꯃ ꯂꯩꯒ
ꯑꯣ ꯀ꯭ꯂꯥꯁ ꯀꯌꯥ ꯀꯌꯥ ꯊ ꯀꯌꯥ
ꯑꯍꯟ ꯑꯍꯟꯗꯣ ꯍꯟꯗꯛ ꯀꯩꯅꯣ ꯇꯧꯔꯤ ꯄꯦꯌꯔ ꯀ꯭ꯂꯥꯁ ꯀꯩꯅꯣ ꯋꯥꯟ ꯀꯥꯔ ꯂꯩꯌꯦꯦ ꯌꯥꯏ ꯃꯗꯨꯗꯤ ꯀꯥꯗ꯭ꯔꯦ ꯑꯗꯨꯒ ꯑꯇꯣꯝꯕꯗꯨꯁꯨ ꯌꯥꯏꯃꯗꯣ ꯗꯤꯁꯌꯥꯔ ꯀꯥꯍꯟꯒꯦ ꯇꯧꯕꯅꯦꯕꯀꯣ ꯑꯗꯨꯕꯨ ꯈꯔ ꯐꯔꯛ ꯇꯥꯈ꯭ꯔꯕ
ꯎꯝ ꯅꯨꯄꯥ ꯉꯥꯛꯇꯔꯥ
ꯅꯨꯄꯥ ꯑꯍꯟ ꯅꯠꯇꯦ ꯅꯨꯄꯥ ꯑꯅꯤ ꯅꯨꯄꯤ ꯑꯃ ꯌꯥꯏꯃꯗꯨꯅ ꯅꯨꯄꯤ ꯑꯩꯈꯣꯏꯁꯨ ꯅꯨꯄꯤ ꯌꯥꯝ ꯇꯥꯡꯉꯤꯅꯦ
ꯑꯣ
ꯑꯗꯨꯒ ꯑꯩꯈꯣꯏ ꯇꯥꯆꯧꯕꯗꯤ ꯅꯨꯄꯤ ꯑꯅꯤ
ꯑꯥ ꯑ ꯐꯔꯦ ꯑꯩ ꯐꯔꯦ ꯑꯗꯨꯗꯤ ꯅꯪꯁꯨ ꯇꯧꯖꯔꯣ
ꯍꯣꯏ ꯍꯣꯏ ꯍꯣꯏ ꯍꯣꯔꯦꯟ ꯎꯝ ꯍꯣꯔꯦꯟ ꯉꯥꯛꯇꯪ ꯂꯩꯔꯒ ꯑꯃꯨꯛ ꯐꯥꯎꯅꯁꯤꯀꯣ
ꯑ ꯍꯣ ꯍꯣ ꯍꯣꯏ ꯑꯥ ꯊꯝꯃꯦ ꯊꯝꯃꯦ